ꯀꯩꯗꯧꯔꯤꯅꯣ
ꯑꯥ ꯐꯝꯔꯒ ꯂꯩꯌꯦ
ꯊꯕꯛ ꯂꯩꯇ꯭ꯔꯕꯣ ꯑꯩꯗꯤ ꯍꯤꯞꯄꯒ ꯂꯩꯌꯦ
ꯍꯧꯖꯤꯛꯕꯨꯨꯗꯤ ꯊꯕꯛ ꯂꯩꯇꯦꯗꯥ
ꯑꯣ ꯀꯃꯥꯏ ꯇꯧꯒ ꯂꯦꯜꯂꯤꯅꯣ ꯉꯁꯤꯁꯦ
ꯎꯝ ꯅꯪꯗꯤ ꯆꯠꯇꯦ ꯌꯨꯝꯗ ꯑꯗꯨꯝ ꯂꯩꯌꯦ
ꯑꯣ ꯑꯩꯗꯤ ꯉꯁꯤ ꯕꯣꯜ ꯁꯟꯅꯕ ꯆꯠꯂꯦ ꯑꯣ ꯍꯂꯛꯑꯦ ꯆꯥꯛ ꯊꯣꯡꯗ꯭ꯔꯤꯕꯣ
ꯑꯩ ꯊꯣꯡꯗꯦ ꯍꯥꯍꯥꯍꯥ ꯑꯩꯈꯣꯏ ꯏꯅꯝꯃꯅ ꯊꯣꯡꯔꯒ ꯂꯩꯌꯦ
ꯑꯣ ꯑꯁ ꯅꯨꯡꯉꯥꯏꯅꯦ ꯅꯪꯗꯨꯗꯤ
ꯅꯨꯡꯉꯥꯏ ꯍꯥꯏꯕ ꯇꯥꯔꯦ ꯆꯥꯛ ꯊꯣꯡꯗꯕꯅꯤꯅꯀꯣ
ꯅꯪ ꯊꯕꯛ ꯇꯧꯕꯒꯤꯅꯦ ꯑꯗꯨꯗꯤ
ꯀꯩ ꯊꯕꯛꯅꯣ
ꯁꯤꯗꯤ ꯁꯤꯁꯨ ꯊꯕꯛꯅꯤ ꯀꯩꯅꯣ
ꯀꯔꯤ ꯑꯣ ꯍꯥꯍꯥꯍꯥ ꯑꯍꯝ
ꯑꯗꯨꯒꯤꯅꯦ
ꯃꯤ ꯑꯗꯨ ꯍꯥꯍꯥ
ꯉꯔꯥꯡ ꯕꯣꯜ ꯌꯦꯡꯕ꯭ꯔꯣ
ꯌꯦꯡꯗꯦꯗ
ꯑꯥ ꯀꯩꯒꯤ
ꯌꯦꯡꯅꯤꯡꯗꯦ
ꯑꯁ ꯃꯤ ꯐꯤꯐꯥ ꯋꯥꯂꯗ ꯀꯥꯄ ꯉꯥꯏꯅꯔ ꯀꯥꯟꯁꯤꯗ
ꯅꯣꯏ ꯅꯪꯁꯨ ꯀꯞꯄ꯭ꯔꯣ
ꯑꯁ ꯑꯩꯕꯨ ꯅꯨꯄꯥꯅꯤ ꯀꯩ ꯀꯩꯒꯤ ꯀꯞꯇꯣꯏꯅꯣ ꯑꯩꯗꯤ
ꯑꯁ ꯃꯥꯜꯂꯦꯍꯦ ꯅꯪꯒꯤ ꯈꯣꯟꯖꯦꯜꯗꯨꯒ ꯑꯥ ꯕꯦꯜꯗꯣ ꯌꯦꯔꯒ ꯐꯖꯅ ꯀꯞꯀꯗꯧ ꯃꯥꯜꯂꯦꯕꯣ
ꯑꯁ ꯀꯞꯄꯤꯕꯖꯥꯠ ꯅꯠꯇꯦꯗ ꯉꯝꯗ꯭ꯔꯗꯤ ꯉꯝꯗ꯭ꯔꯦ ꯀꯩꯅꯣ
ꯅꯠꯇꯦ ꯍꯧꯖꯤꯛꯐꯥꯎ ꯀꯞꯀꯗꯧ ꯃꯥꯜꯂꯦꯀꯣ ꯅꯪꯒꯤ ꯈꯣꯜꯖꯦꯜꯗꯣ ꯌꯥꯗꯦꯍꯦ
ꯑꯁ ꯑꯩ ꯇꯨꯝꯃꯒ ꯂꯩꯕꯩꯅꯦ
ꯑꯣ ꯍꯧꯖꯤꯛ ꯇꯨꯝꯈ꯭ꯔꯕ꯭ꯔꯣ ꯉꯜꯂꯦꯕꯣ
ꯑꯦꯁ ꯇꯧꯝꯗꯔꯤ ꯕꯣꯜ ꯁꯥꯟꯅꯕ ꯍꯂꯛ ꯍꯜꯂꯛꯄꯗ ꯇꯨꯝꯃꯤꯕ ꯏꯔꯨꯕ ꯂꯣꯏꯔꯒ ꯋꯥꯕꯒꯤ ꯆꯨꯝꯅ ꯇꯨꯝꯃꯤꯅꯦ ꯀꯩ ꯏꯟꯁꯥꯡ ꯊꯣꯡꯉꯒꯦ ꯅꯣꯏ ꯅꯅꯝꯃꯅ ꯋꯥꯏ ꯀꯩꯅꯣ ꯆꯦꯟꯕꯅꯤꯅ
ꯑꯥ ꯍꯥꯍꯥ ꯃꯥꯏꯔꯦꯟ ꯃꯅꯥ
ꯑꯣ ꯑꯣ
ꯑꯣ ꯋꯥꯔꯗꯤ ꯁꯥꯅꯒꯅꯣ ꯀꯔꯤꯅꯣ ꯀꯥꯅꯥꯅꯣ ꯑꯩꯈꯣꯏꯒꯤ ꯅꯪ ꯃꯔꯥ
ꯑꯥ ꯍꯩꯕ꯭ꯔꯥ ꯊꯣꯡꯕꯗꯨ ꯁꯦꯁ ꯅꯆꯤꯟ ꯊꯤꯅꯨꯗ
ꯑꯁꯦꯡꯕꯩꯅꯦ ꯍꯥꯎꯋꯦ
ꯅꯪꯒꯤ ꯁꯤꯛꯁ
ꯅꯣꯏ ꯅꯣꯏꯒꯤꯗꯤ ꯑꯥ ꯀꯔꯤ ꯑꯥ ꯅꯣꯏꯒꯤ ꯅꯃꯅ ꯑꯍꯥ ꯑꯍꯥ
ꯏꯅꯝꯃ ꯂꯩꯥꯇꯦ
ꯍꯥ
ꯎ ꯂꯩꯗꯕꯒꯤꯅꯦ
ꯍꯣꯏ ꯅꯪꯒꯤ ꯗꯥꯗꯥ ꯂꯩꯇꯕ꯭ꯔꯣ
ꯂꯩꯇꯦ
ꯅꯪꯅ ꯈ꯭ꯋꯥꯏꯗꯒꯤ ꯑꯍꯟ
ꯅꯠꯇꯦꯗ ꯈ꯭ꯋꯥꯏꯗꯒꯤ ꯑꯉꯥꯡꯅꯦ
ꯑꯍꯥ ꯍꯥ ꯍꯥ
ꯑ
ꯐꯩꯌꯦꯅꯦ ꯑꯉꯥꯡ ꯑꯣꯏꯕꯩꯔꯣ ꯍꯧꯖꯤꯛꯐꯥꯎ ꯇꯨꯝꯃꯒ ꯂꯩꯕꯁꯦ ꯑꯉꯥꯡꯁꯤꯡꯁꯦ ꯑꯗꯨꯝ ꯇꯧꯒꯟꯕꯅꯤꯀꯣ ꯈꯪꯉꯦ ꯑꯩ
ꯑꯁ ꯀꯥꯏꯗꯒꯤꯅꯣꯗ ꯉꯁꯤꯈꯛꯇꯅꯦ
ꯃꯥꯟꯗꯦꯍꯦ
ꯕꯣꯜ ꯁꯥꯟꯅꯕ ꯆꯠꯄꯒꯤ ꯋꯥꯕꯒꯤ ꯆꯨꯝꯅ ꯇꯨꯝꯕꯅꯦ ꯉꯁꯤ ꯈꯛꯇꯅꯦ
ꯑꯗꯨ ꯋꯥꯔꯗꯤ ꯁꯟꯅꯥꯒꯅꯨ
ꯑꯁ ꯁ꯭ꯄꯣꯔꯠꯁ ꯅꯛꯂꯛꯑꯦꯕ ꯑꯗꯨꯒꯤ ꯅꯪꯗꯤ ꯕꯣꯜ ꯏꯟꯇꯔꯦꯁ ꯂꯩꯔꯤꯕꯅꯤꯅ ꯑꯗꯨ ꯍꯥꯏꯒꯅꯤ ꯈꯪꯉꯤꯕ
ꯂꯩꯌꯨꯅꯦ ꯀꯔꯤꯅꯣ
ꯑꯁ ꯂꯩ ꯂꯩꯕꯒꯤ ꯑꯣꯏꯔꯝꯅꯤ ꯐꯤꯐꯥ ꯋꯥꯔꯜ ꯀꯞꯐꯥꯎ ꯌꯦꯡꯗꯕꯗꯣ
ꯑꯁ ꯑꯗꯨ
ꯑꯩꯒꯤ ꯏꯁꯥꯗꯣ ꯁꯣꯛꯀꯅꯤ ꯑꯗꯨ ꯑꯁ ꯄꯨꯡ ꯕꯔꯣ ꯀꯔꯤꯒꯤꯅꯣ ꯑꯦ ꯌꯥꯗꯦ ꯌꯥꯗꯦ
ꯑꯁ ꯑꯃꯨꯛ ꯍꯧꯒꯠꯂꯣꯏꯔꯦ ꯀꯩꯅꯣ ꯇꯨꯝꯃꯒ ꯑꯂꯥꯝ ꯊꯝꯃꯒ
ꯎ ꯉꯝꯗꯦ ꯑꯗꯨꯗꯣ ꯐꯆꯥꯅ ꯇꯨꯝꯨꯔ ꯀꯥꯟꯁꯤꯗ ꯑꯃꯨꯛ ꯍꯧꯒꯠꯂꯒ ꯌꯦꯡꯕꯥ ꯑꯥ ꯑꯩꯒꯤ ꯏꯁꯥꯗꯣ ꯁꯣꯛꯀꯅꯤ
ꯑꯍꯦ ꯉꯝꯕꯤꯌꯨ ꯑꯁ ꯅꯨꯡꯁꯤꯔꯨꯅꯨ ꯀꯩꯒꯤꯅꯣ
ꯑꯩꯕꯨꯗꯤꯁꯤꯌꯦ ꯅꯪꯗꯤ ꯅꯪꯕꯨ ꯅꯨꯡꯁꯤꯗꯕꯒꯤ ꯑꯣꯏꯔꯝꯅꯤ
ꯑꯥ ꯃꯋꯥ ꯂꯧꯗꯦ ꯑꯩꯗꯤ
ꯅꯪ ꯅꯪꯕꯨ ꯍꯥꯟꯅ ꯅꯨꯡꯁꯤꯒꯗꯕꯅꯤ ꯀꯔꯤꯅꯣ
ꯑꯁ ꯃꯋꯥ ꯂꯧꯗꯦꯗ ꯑꯩꯗꯤ
ꯑꯗꯨꯗꯤ ꯅꯪ ꯅꯪꯒꯤ ꯀꯔꯤ ꯍꯥꯏꯕ꯭ꯔꯣ ꯅꯪ ꯁꯣꯛꯑꯗꯤ ꯅꯨꯡꯁꯤꯗꯧ ꯃꯥꯟꯗꯦ ꯅꯪ ꯏꯁꯥꯕꯨ ꯊꯪꯅ
ꯅꯥꯔꯗꯤ ꯍꯣꯁꯄꯤꯇꯥꯜ ꯆꯠꯇꯣꯏꯅꯤ ꯀꯩꯅꯣ ꯅꯨꯡꯁꯤꯕꯒꯤ
ꯑꯗꯨ ꯅꯨꯡꯁꯤꯕ ꯀꯧꯗꯦ ꯈꯔ ꯈꯔ ꯆꯦꯛꯁꯤꯟꯒꯗꯕꯅꯦꯕꯀꯣ ꯑꯩꯈꯣꯏꯒꯤ ꯏꯁꯥꯕꯨꯁꯨ ꯌꯥꯗꯦ ꯅꯪꯒꯤꯁꯦ
ꯅꯣꯏꯗꯤ ꯆꯥꯛ ꯏꯟꯖꯥꯡ ꯊꯣꯡꯈ꯭ꯔꯕ꯭ꯔꯣ
ꯊꯣꯡꯗ꯭ꯔꯤ ꯑꯩ ꯃꯣꯔꯅꯤꯡꯒꯤ ꯆꯥꯛꯐꯧ ꯆꯥꯗ꯭ꯔꯤ
ꯑꯣ ꯐꯩꯌꯦ ꯑꯗꯨꯗꯤ ꯆꯥꯛꯗꯣ ꯎꯝ ꯀꯩ ꯌꯥꯝ ꯂꯩꯒꯅꯤ ꯆꯥꯒꯅꯨ ꯆꯥꯅꯤꯡꯗ꯭ꯔꯗꯤꯀꯣ ꯍꯥꯍꯥꯍꯥꯍꯥ ꯑꯍꯤ ꯅꯠꯇ꯭ꯔꯣ
ꯅꯠꯂꯤ
ꯆꯥꯛꯇꯣ ꯆꯥꯅꯤꯡꯗ꯭ꯔꯗꯤ ꯂꯥꯝꯗ꯭ꯔꯗꯤ ꯆꯥꯒꯅꯨ
ꯆꯥꯒꯅꯤ ꯆꯥꯛ ꯂꯥꯝꯃꯦꯗꯣ ꯍꯧꯒꯠꯄ ꯇꯟꯕ ꯕꯣꯁꯅ ꯑꯃ ꯃꯐꯝꯗꯒꯤ ꯆꯥꯛ ꯂꯥꯝꯕ ꯂꯩꯕꯅꯦ
ꯇꯣ ꯃꯣꯏ ꯃꯣꯏꯕꯨ ꯄꯤꯑꯣ ꯍꯥꯏꯌꯨ ꯌꯥꯗ꯭ꯔꯣ
ꯑꯁ ꯑꯗꯨ ꯕꯣꯁꯅꯕ ꯃꯐꯝꯗꯨ ꯂꯐꯣꯏꯗꯤ ꯄꯤꯖꯩꯑꯕ
ꯑꯣ
ꯕ꯭ꯔꯦꯠꯀ ꯈꯤꯇꯪ ꯄꯤꯕꯅꯤꯅ ꯑꯁ
ꯎꯁ
ꯀꯩꯗꯧꯔꯤꯅꯣ ꯅꯪꯕꯣ
ꯃꯄꯥꯟꯗ ꯑꯗꯨꯝ ꯂꯦꯞꯕꯒ ꯂꯩꯕꯅꯤꯗ
ꯑꯣ ꯅꯨꯡ ꯅꯨꯉꯥꯢꯇ꯭ꯔꯥꯕꯣ ꯍꯥ
ꯅꯨꯡꯉꯥꯏꯌꯦꯗ ꯑꯩꯗꯤ ꯈꯨꯟꯗ ꯂꯩꯕꯒꯤꯀꯣ ꯍꯧꯖꯤꯛꯀꯥꯟ ꯑꯗꯨꯒꯤꯅꯦ ꯀꯔꯤ ꯎꯝ ꯃꯈꯣꯟ ꯀꯔꯤ ꯀꯔꯤ ꯃꯈꯣꯟ ꯇꯥꯕ꯭ꯔꯣ ꯍꯤꯍꯤꯍꯤ
ꯑꯁ ꯍꯪꯉꯣꯏꯒꯤꯅꯦ ꯀꯩꯀꯩꯅꯣ
ꯍꯪꯒꯣꯏ ꯒꯤ ꯅꯠꯇꯦ ꯁꯤꯗꯤ
ꯑꯩ ꯈꯪꯉꯦ ꯈꯪꯉꯦ ꯑꯩ ꯃꯃꯤꯡꯗꯤ ꯈꯪꯗꯕ
ꯑꯩꯥꯁꯨ ꯈꯪꯗꯦꯗ ꯑꯗꯨꯒꯤꯗꯤ ꯍꯥꯍꯥꯍꯥ
ꯑꯗꯨꯝ ꯇꯥꯕ ꯅꯨꯡꯉꯥꯏꯕꯅꯤꯅꯦ
ꯎꯝ ꯅꯨꯡꯁꯤꯕꯅꯦ
ꯏꯅꯤꯃꯤꯅꯤꯅꯦ ꯑꯗꯨꯗꯤ
ꯅꯪꯔꯣ
ꯑꯗꯨ ꯃꯈꯣꯟꯗꯣ
ꯃꯣꯏꯁꯨꯎꯜꯜ ꯃꯣꯏꯒꯤ ꯃꯇꯝ ꯑꯣꯏꯕꯒꯤ ꯑꯗꯨꯝ ꯈꯣꯡꯉꯒ ꯂꯩꯕꯅꯦ ꯀꯩꯅꯣ
ꯅꯪ ꯂꯧꯕꯨꯗꯤ ꯆꯠꯄ꯭ꯔꯣ ꯆꯤꯡꯗ ꯂꯩꯔꯒ
ꯑꯍꯥꯍꯥ
ꯆꯠꯂꯝꯃꯣꯏꯗ
ꯑꯍꯥꯍꯥ ꯃꯥꯥꯟꯇꯦ ꯍꯥꯏꯕ꯭ꯔꯣ
ꯎꯝ ꯆꯠꯂꯝꯔꯣꯢꯀꯣ
ꯉꯁꯤꯗꯤ ꯆꯠꯇꯤꯌꯦ ꯑꯗꯣ ꯉꯔꯥꯡꯗꯤ ꯆꯠꯂꯦ
ꯑꯦ ꯍꯥꯏꯕ꯭ꯔꯨꯅꯦ ꯅꯪꯕꯣ
ꯍꯤꯍꯤ ꯍꯩꯇ꯭ꯔꯗꯤ ꯑꯁ ꯌꯥꯝ ꯍꯩꯕꯅꯤꯍꯦ ꯑꯗꯨ ꯅꯪꯗꯤ ꯇꯝꯄꯥꯛꯇ ꯂꯩꯔꯤꯅ ꯑꯥ ꯇꯝꯄꯥꯛꯇ ꯂꯩꯕꯁꯤꯡꯁꯨ ꯂꯧ ꯆꯠꯇꯕ꯭ꯔꯣ
ꯑꯩꯗꯤ ꯆꯤꯡꯃꯤꯅꯦ ꯇꯝꯄꯥꯛꯇ ꯔꯦꯟ ꯂꯩꯕ ꯑꯗꯨꯒꯤ
ꯑꯗꯨ ꯑꯣꯏꯗꯤ ꯅꯪꯁꯨ ꯆꯠꯀꯗꯧ ꯃꯥꯟꯗꯦ
ꯆꯠꯂꯦ ꯑꯩꯗꯤ
ꯂꯧꯗ
ꯑꯧ ꯑꯗꯣ ꯍꯧꯖꯤꯛꯇꯤ ꯑꯁ ꯂꯧ ꯃꯇꯝꯅꯤꯅ ꯀꯨꯝꯅꯤꯡꯗꯕ ꯌꯨꯝꯗ
ꯑꯗꯨ ꯇꯟꯕꯒꯤꯀꯣ
ꯎꯝ ꯅꯪꯁꯨ ꯇꯜꯂꯛꯀꯅꯤꯗ
ꯑꯩꯗꯤꯀꯣ ꯇꯟꯗꯕꯒꯤ ꯑ ꯀꯩꯅꯣ ꯂꯧꯒꯤ ꯃꯇꯝ ꯑꯣꯏꯕꯒꯤ ꯑꯩꯈꯣꯏ ꯏꯃꯥ ꯏꯄꯥꯁꯤꯡꯕꯨ ꯃꯇꯦꯡ ꯈꯔ ꯄꯥꯡꯒꯦ ꯌꯥꯢꯔꯒ ꯂꯥꯛꯄꯅꯦꯕ
ꯌꯥꯗꯕꯒꯤ ꯂꯥꯛꯄ ꯑꯣꯏꯔꯝꯅꯦ
ꯀꯔꯤ ꯌꯥꯗꯕ ꯌꯥꯎꯋꯦꯍꯦ ꯂꯥꯛꯀꯅꯣ ꯂꯥꯛꯀꯅꯣ ꯍꯥꯏꯕꯅꯦ ꯑꯗꯣ ꯑꯩꯅ ꯑꯁ ꯅꯣꯏꯒꯤ ꯃꯇꯦꯡ ꯄꯥꯡꯒꯦ ꯍꯥꯏꯔ ꯂꯥꯛꯄꯅꯦꯕ
ꯃꯥꯂꯦ
ꯑꯁ ꯃꯤꯅ ꯑꯁꯦꯡꯕ ꯍꯥꯏꯔꯁꯨ ꯃꯥꯜꯂꯦ ꯍꯥꯏꯔꯦ ꯑꯁꯦꯡꯕ ꯍꯥꯏꯕꯒꯤ ꯃꯥꯟꯕ꯭ꯔꯣ
ꯃꯥꯂꯦ ꯍꯩꯕꯧ ꯍꯩꯔꯝꯃꯣꯏꯗ
ꯀꯔꯤ ꯊꯕꯛꯅꯣ ꯍꯥꯏꯔꯛꯑꯣ ꯑꯩ ꯍꯥꯏ
ꯈꯨꯗꯤꯡ ꯂꯧ ꯂꯧꯒꯤ ꯈꯨꯗꯤꯡ ꯊꯕꯛ ꯈꯨꯗꯤꯡ
ꯎꯝ ꯂꯧꯀꯤ ꯊꯕꯛ ꯈꯨꯗꯤꯡ ꯂꯣꯏꯅꯗꯤ ꯇꯧꯕ ꯐꯪꯗ꯭ꯔꯤꯌꯦꯗ
ꯑꯣ ꯑꯗꯨꯒꯤꯅꯦ ꯈꯪꯗ꯭ꯔꯤꯗꯣ
ꯑꯗꯣ ꯑꯝ ꯀꯩꯅꯣ ꯑꯥ ꯇꯝꯄꯥꯛꯒꯤ ꯂꯧꯗꯨꯔ
ꯑꯥ ꯑꯗꯨꯗꯤ ꯆꯠꯂꯕꯣ ꯅꯪ ꯑꯥ
ꯑꯝ ꯆꯠꯂꯦꯅ ꯑꯗꯨ ꯊꯨꯅꯗꯤ ꯇꯧꯋ ꯍꯩꯇꯦꯀꯣ ꯏꯃꯥ ꯈꯣꯏꯒꯨꯝꯅ
ꯑꯣ ꯑꯣ ꯑꯃꯈꯛꯇ ꯃꯤꯅꯤꯠ ꯃꯉꯥꯗ
ꯑꯗꯨꯗꯤ ꯍꯦꯃꯟꯗ꯭ꯔꯣ ꯅꯪꯁꯨ
ꯑꯣꯏꯔꯝꯅꯤꯗ
ꯊꯨꯅ ꯃꯣꯏꯒꯨꯝꯅ ꯌꯥꯝ ꯊꯨꯅ ꯇꯧ ꯕꯗꯣ ꯑꯗꯨꯗꯨ ꯍꯩꯇꯦ ꯍꯥꯏꯕꯅꯤꯅ ꯑꯗꯨꯝ ꯈꯔ ꯈꯔ ꯀꯩ ꯍꯥꯏꯒꯦꯔꯥ ꯑꯩꯒꯤ ꯆꯥꯡꯗꯀꯣ
ꯅꯪꯒꯤ ꯆꯥꯡ ꯇꯞꯄꯝꯅꯤꯗ
ꯀꯔꯤ ꯑꯍꯦ ꯍꯦ ꯑ ꯇꯧꯕ ꯅꯨꯡꯉꯥꯏꯕ ꯃꯐꯝꯗꯤ ꯑꯗꯨꯝ ꯈꯔ ꯊꯨꯏꯑꯦ ꯑꯗꯣ
ꯁꯤꯁ
ꯒꯨꯨꯝꯕ ꯂꯩꯕꯗꯤꯀꯣ ꯑꯁ ꯌꯥꯗꯦ ꯑꯗꯨꯗꯤ
ꯅꯨꯡꯒꯤ ꯋꯥ ꯅꯠꯇꯦꯅꯦ ꯅꯪꯒꯤ ꯏꯁꯄꯤꯠꯇꯅꯤꯅꯦ
ꯑꯗꯨ ꯇꯞꯄꯦ ꯍꯥꯏꯕꯗꯣ ꯈꯔꯗꯤ ꯇꯞꯄꯦ ꯍꯥꯏꯕꯗꯣ ꯏꯃꯥꯈꯣꯏꯒꯨꯝꯅ ꯇꯧꯕ ꯍꯩꯇꯦ ꯍꯥꯏꯕ
ꯑꯗꯨꯅꯦ ꯅꯪꯒꯤ ꯁꯄ꯭ꯔꯤꯠ ꯇꯤ ꯇ꯭ꯔꯣꯇꯣꯏꯁꯒ ꯃꯥꯅꯔꯅꯤ
ꯏ ꯌꯥꯝ ꯈꯪꯒꯅꯨꯀꯣ ꯅꯈꯣꯏ
ꯈꯪꯉꯦ ꯅꯪ ꯑꯉꯥꯡ ꯑꯣꯏꯔꯤꯉꯩꯗ ꯑꯩ ꯈꯪꯉꯦꯕ ꯅꯪ ꯇꯝꯄꯥꯛꯇ ꯂꯩꯕ꯭ꯔꯥ
ꯌꯥꯝ ꯌꯨꯝꯗ ꯌꯥꯝ ꯂꯩꯇꯦ ꯑꯩ ꯑꯗꯨꯒꯤ ꯂꯧꯗꯁꯨ ꯌꯥꯝ ꯆꯠ
ꯑꯗꯨꯒꯤꯅꯦ ꯑꯩ ꯅꯪ ꯈꯪꯕ꯭ꯔꯣ ꯍꯥꯏꯔꯤꯁꯦ
ꯑ ꯆꯠꯂꯨꯁꯨꯀꯣ ꯑꯩꯈꯣꯏꯒꯤ ꯂꯧ ꯅꯠꯇ꯭ꯔꯒ ꯏꯕꯣꯛꯈꯣꯏꯒꯤ ꯏꯃꯥꯆꯧ ꯑꯩꯈꯣꯏꯒꯤ ꯑꯗꯨ ꯈꯛꯇꯅꯦꯕ ꯆꯠꯄꯗꯣ
ꯑꯣ
ꯃꯤꯒꯤ ꯆꯠꯇꯦꯕ ꯑꯗꯨꯁꯨ ꯌꯥꯝ ꯐꯔꯕꯅꯦ ꯃꯤꯒꯤ ꯂꯧꯗ ꯃꯤꯒꯤ ꯅꯪꯗꯤ ꯆꯠꯄ꯭ꯔꯣ ꯃꯤꯒꯤ ꯂꯧꯗꯥ
ꯆꯠꯇꯦꯗ ꯀꯅꯥ ꯆꯠꯇꯣꯏꯅꯣ
ꯑꯗꯨ ꯆꯞ ꯃꯥꯟꯅꯩꯕ ꯑ ꯅꯁꯨ ꯀꯌꯥ ꯈꯪꯉ ꯑꯁ ꯑꯗꯨꯗꯤ ꯌꯥꯝ ꯇꯟꯝꯕꯒꯤ ꯋꯥꯅꯤꯍꯦ ꯑꯩꯉꯣꯟꯗꯒꯤ ꯌꯥꯝ ꯇꯜꯂꯒꯗꯧ ꯃꯥꯜꯂꯦ
ꯅꯪꯗꯤ ꯌꯥꯏ
ꯑꯗꯨꯗꯁꯨ ꯇꯜꯂꯦ ꯍꯥꯏꯕ